ꯑꯥ ꯇꯥꯏ
ꯏꯁ ꯋꯥꯔꯤ ꯅꯨꯡꯉꯥꯏꯔꯀꯥꯟꯗ
ꯑꯁꯦꯡꯕꯩꯅꯦ ꯉꯁꯤꯗꯤ ꯂꯣꯏꯒꯤꯕ ꯐꯥꯎꯕ ꯈꯪꯍꯧꯗꯦ ꯋꯥꯔꯤꯖꯦ ꯑꯗꯨꯝ ꯖꯣꯔ ꯐ꯭ꯔꯤꯗ ꯖꯔ ꯖꯔ ꯁꯥꯟꯒꯤꯕꯅꯤꯅꯅꯦ
ꯎꯝ ꯃꯤ ꯋꯥꯔꯤ ꯑꯩꯗꯤ ꯋꯥꯔꯤ ꯁꯥꯟꯅꯕ ꯈꯔ ꯅꯨꯡꯉꯥꯏꯇꯕꯗꯤ ꯇꯧꯔꯗꯤ ꯃꯤꯅꯤꯠ ꯌꯥꯝ ꯁꯥꯡꯉꯦ
ꯑꯗꯨꯅꯦ ꯍꯥꯏꯖꯦ ꯍꯥꯏꯗꯤ ꯍꯥꯏꯗꯤ ꯐꯖꯅ ꯑꯗꯨꯝ ꯍꯥꯏꯗꯤ ꯈꯨꯝꯅꯤꯡꯕꯒꯨꯝ ꯈꯨꯝꯗꯣꯏ ꯇꯧꯕꯗꯣ ꯅꯨꯡꯉꯥꯏ
ꯎꯝ ꯎꯝ
ꯍꯥꯏꯗꯤ ꯋꯥꯔꯤ ꯁꯥꯟꯅꯕ ꯀꯥꯟꯗ ꯑꯗꯨꯝ ꯅꯨꯡꯉꯥꯏꯅ ꯐꯕꯠ ꯁꯥꯟꯅꯒꯤꯗꯨꯅ ꯐꯩꯕ
ꯑꯥ ꯆꯨꯝ ꯆꯨꯝ ꯑꯩꯁ
ꯄꯨꯡꯗꯤ ꯄꯨꯡꯗꯤ ꯑꯥ ꯌꯧꯁꯜꯂꯛꯑꯦ ꯅꯪ ꯑꯗꯨꯕꯨꯗꯤ ꯅꯇꯣꯝꯇꯅꯤꯅ
ꯑꯩꯗꯤ ꯑꯩꯁ ꯌꯥꯝ ꯃꯤꯅꯤꯠ ꯄꯨꯡ ꯃꯈꯥꯏꯐꯥꯎ ꯆꯥꯛ ꯊꯣꯡꯗꯦꯗ ꯏꯊꯟꯇ ꯂꯩꯕꯅꯤꯅ
ꯎꯝ
ꯊꯣꯡꯖꯤꯜꯂꯒ ꯌꯥꯔꯦ ꯏꯟꯗꯛꯁꯟꯖꯨ ꯂꯩꯕꯅꯦ
ꯎꯝ ꯀꯩ ꯃꯊꯦꯜ ꯆꯥꯒꯦ ꯈꯜꯂꯦꯕ
ꯉꯁꯤꯖꯦ ꯈꯪꯗꯦꯅꯦ ꯑꯥꯝ ꯀꯩꯅꯣꯗꯣ ꯈꯃꯦꯟ ꯑꯣꯏꯅ ꯆꯥꯖꯤꯔꯥ ꯈꯟꯕꯅꯦ
ꯎꯝ ꯌꯥꯏ ꯉꯁꯥꯏ ꯑꯌꯨꯛ ꯑꯆꯝꯕ ꯆꯥꯏ ꯍꯥꯏꯕꯅꯤꯅ
ꯈꯥꯃꯦꯟꯒꯨꯝꯕ ꯑꯃꯒ ꯇꯧꯔꯒ ꯑꯗꯨꯝ ꯅꯪꯗꯤ ꯉꯥꯔꯤ ꯄꯥꯝꯗꯕ꯭ꯔꯥ
ꯎꯝ ꯉꯥꯔꯤ ꯌꯥꯝ ꯄꯥꯝꯗꯦ ꯍꯣꯏ ꯑꯩꯈꯣꯏꯗꯤ ꯑꯉꯥꯡ ꯑꯣꯏꯔꯤꯉꯩꯗꯩ ꯆꯥꯗꯦ
ꯎꯝ ꯀꯩ
ꯃꯣꯔꯣꯛ ꯃꯦꯠ ꯄꯒꯨꯝꯕꯗꯤ ꯇꯧꯔꯒ ꯆꯥꯏ ꯑꯗꯨ ꯏꯟꯖꯥꯡꯗ ꯍꯥꯞꯄꯒ ꯆꯥꯕꯗꯤ ꯑꯩꯈꯣꯏ
ꯎꯝ ꯑꯦ ꯏꯟꯖꯥꯡꯗꯗꯤ ꯀꯅꯥꯝ ꯍꯥꯞꯅꯗꯦꯗ ꯍꯥꯞꯄꯦ ꯑꯈꯣꯏꯖꯨ ꯏꯟꯖꯥꯡꯗꯗꯤ ꯊꯦꯡꯅꯗꯦ
ꯑꯣ
ꯍꯥꯏꯗꯤ ꯉꯥꯔꯤꯗꯤ ꯏꯟꯖꯥꯡꯗ ꯀꯩꯁꯨ ꯊꯦꯡꯅꯔꯣꯏꯕ ꯃꯥꯗꯤ ꯇꯣꯏꯔꯒ ꯑꯗꯨꯝ ꯃꯥꯡꯒꯤꯅꯦꯕ
ꯎꯝ
ꯍꯣꯏ ꯃꯣꯔꯣꯛ ꯃꯦꯠꯄ ꯒꯨꯝꯕ ꯇꯧꯔꯀꯥꯟ ꯆꯥꯕ ꯗꯨ ꯑꯩꯈꯣꯏꯗꯤ ꯑꯥ ꯌꯦꯟꯒꯨꯝꯕ ꯆꯥꯕꯗꯖꯨ ꯑꯗꯨꯝ ꯃꯥꯒꯤ ꯀꯂꯦꯖꯥ ꯃꯀꯟꯒꯨꯝꯕꯗꯨꯖꯨ ꯑꯗꯨꯝ ꯉꯥꯔꯤꯒ ꯃꯦꯠꯄꯖꯨ ꯌꯥꯎꯋꯦ
ꯑꯥ ꯑꯗꯨꯗꯤ ꯑꯩꯈꯣꯏꯁꯨ ꯆꯥꯏꯌꯦ ꯏꯟꯖꯥꯡꯗ ꯍꯥꯞꯄꯒ ꯆꯥꯕꯗꯤ ꯑꯩꯗꯤ ꯄꯥꯝꯗꯕꯀꯣ
ꯎꯝ ꯑꯗꯨ ꯏꯟꯖꯥꯡꯗꯗꯤ ꯑꯩꯈꯣꯏꯁꯨ ꯍꯥꯞꯇꯦ ꯍꯥꯞꯄꯦꯕꯀꯣ ꯑꯗꯨꯒ ꯑꯗꯨ ꯃꯅꯝꯗꯨꯒꯤ ꯈꯔꯒꯤ ꯋꯥꯅꯦꯕ ꯑꯗꯨꯒ ꯍꯦꯛꯇ ꯇꯣꯉꯥꯟꯅꯒ ꯃꯥ ꯉꯥꯔꯤ ꯑꯣꯏꯅꯒꯗꯤ ꯑꯗꯨꯝ ꯐꯪꯗꯦꯕ
ꯎꯝ ꯑꯩꯈꯣꯏꯗꯤ ꯑꯣꯛꯅꯝ ꯍꯥꯏꯕ ꯑꯃ ꯂꯩꯗꯅ ꯎꯝ ꯑꯣ ꯑ ꯀꯦꯞꯁꯨꯟ ꯅꯠꯇꯕꯤ ꯀꯦꯞꯁꯨꯟ ꯒ ꯈꯔ ꯃꯥꯟꯅꯔꯒꯅꯤ ꯑꯗꯨ ꯑꯗꯨꯗꯒꯤ ꯁꯦꯝꯕꯗꯣ
ꯎꯝ
ꯑꯗꯨꯗ ꯑꯗꯨ ꯑꯣꯏꯅ ꯆꯥꯏ ꯑꯗꯨ ꯈꯪꯗꯦꯅꯦ ꯑꯁ ꯉꯥꯔꯤꯖꯦ ꯑꯈꯣꯏ ꯑꯩꯈꯣꯏꯒꯤ ꯀꯩꯅꯣꯗꯁꯨ ꯉꯥꯔꯤꯁꯦ ꯑꯗꯨꯝ ꯆꯥꯕ ꯌꯥꯏꯌꯦ ꯑꯩꯈꯣꯏꯒꯤ ꯑꯩꯈꯣꯏꯒꯤ ꯀꯩꯅꯣ ꯑꯥ ꯈꯨꯟꯗꯒꯤꯔꯥ ꯑꯃꯗꯒꯤꯔꯥ ꯑꯗꯨ ꯑꯣꯏꯔꯁꯨ ꯃꯣꯏꯁꯨ ꯉꯥꯔꯤꯗꯣ ꯏꯟꯖꯥꯡ ꯈꯨꯗꯤꯡꯒꯤ ꯍꯥꯞꯄ ꯆꯥꯕ ꯂꯩꯌꯦꯕ
ꯎꯝ ꯏꯟꯖꯥꯡ ꯈꯨꯗꯤꯡꯒꯤ
ꯑ ꯑꯩꯗꯤ ꯏꯟꯖꯥꯡ ꯈꯨꯗꯤꯡꯒꯤ ꯍꯥꯞꯄꯅꯦ ꯃꯣꯏꯗꯤ ꯑꯁ ꯑꯩꯗꯤ ꯍꯩꯅꯗꯦ ꯍꯪꯒꯥꯝꯗ ꯉꯥꯔꯤ ꯍꯥꯞꯄ ꯀꯅꯥꯅ ꯆꯥꯗꯣꯏꯅꯣ
ꯑꯗꯨ ꯈꯔ ꯍꯥꯞꯄꯗꯨꯅ ꯎꯝ ꯃꯥꯒꯤ ꯍꯪꯒꯥꯝ ꯃꯍꯤꯒꯨꯝꯕꯗꯨꯗꯤ ꯍꯥꯎꯗꯣꯏꯅꯦꯕ ꯑꯗꯨ ꯑꯗꯨꯝ ꯈꯪꯗꯦ ꯃꯤ ꯃꯤ ꯋꯥꯈꯜꯅꯤꯀꯣ
ꯎꯝ
ꯑꯦ ꯑꯗꯨꯝ ꯑꯈꯣꯏ ꯁ꯭ꯋꯥꯏꯗ ꯂꯩꯕꯗ ꯑꯗꯨꯝ ꯑꯩꯈꯣꯏ ꯏꯃꯥꯟꯅꯕꯗ ꯑꯗꯨꯝ ꯃꯣꯏ ꯃꯌꯥꯡ ꯑꯗꯨꯝ ꯁꯤꯗ ꯑꯗꯨꯝ ꯄꯣꯛꯄ ꯈꯣꯠꯄ ꯂꯩꯌꯦꯕ
ꯍꯣꯏ
ꯍꯥꯏꯗꯤ ꯁꯋꯥꯏꯒꯤ ꯃꯩꯇꯩꯖꯨ ꯅꯠꯇꯕ ꯇ꯭ꯔꯥꯏꯞꯁꯨ ꯅꯠꯇꯕ
ꯑ
ꯑꯗꯨ ꯃꯣꯏꯕꯧꯇ ꯉꯥꯔꯤ ꯌꯥꯎꯗ꯭ꯔꯗꯤ ꯆꯥ ꯍꯩꯅꯗꯕ ꯌꯥꯎꯋꯦꯕ ꯃꯣꯏꯖꯨ ꯏꯔꯣꯝꯕꯒ ꯐꯖꯅ ꯆꯥꯏꯌꯦꯕ ꯑꯗꯨꯝ ꯄꯥꯝꯕ ꯂꯩ
ꯇꯪ ꯑꯥ ꯆꯥꯛꯀ ꯏꯔꯣꯝꯕ ꯏꯔꯣꯝꯕꯇꯪ ꯆꯥꯕꯗꯣ
ꯎꯝ
ꯑꯩꯗꯤ ꯍꯩꯇꯦ
ꯄꯨꯛ ꯊꯟꯗꯕꯅꯦ ꯑꯩꯗꯤ ꯏꯔꯣꯝꯕ ꯈꯇꯪ ꯆꯥꯔꯗꯤ ꯑꯩ ꯁꯤ ꯁꯤꯔꯦ ꯀꯩꯅꯣ ꯀꯗꯥꯏꯗꯩ ꯑꯩꯗꯤ ꯆꯥꯕ ꯍꯩꯇꯦꯅꯦ ꯎꯃꯣꯔꯣꯛꯇꯤ ꯌꯥꯝ ꯆꯥꯕ ꯍꯩꯇꯦꯕꯀꯣ ꯑꯩꯗꯤ
ꯎꯝ
ꯑꯗꯨ ꯁꯥꯕꯁꯤ ꯈꯪꯗꯦ ꯌꯦꯟꯖꯥꯡ ꯑꯩꯗꯤ ꯆꯝꯐꯨꯠ ꯆꯝꯐꯨꯠꯀ ꯆꯥꯔꯦ ꯑꯗꯩ ꯏꯁꯄꯥꯏꯁꯤ ꯑꯣꯏꯕꯁꯤ ꯁꯤ ꯆꯥꯕꯨꯗꯤ ꯆꯥꯏ ꯑꯗꯨ ꯑꯣꯏꯔꯁꯨ ꯆꯝꯐꯨꯠꯀꯨꯝꯕ ꯑꯗꯨꯝ ꯐꯨꯠꯂꯒ ꯆꯥꯏ
ꯑꯦ ꯐꯩꯅꯦ ꯑꯗꯨꯗꯤ ꯃꯁꯛ ꯐꯖꯔꯝꯗꯧ ꯃꯥꯜꯂꯦꯗ
ꯑꯩꯁ ꯃꯁꯛꯄꯨꯗꯤ ꯆꯨꯝꯐꯨꯠ ꯆꯥꯔꯁꯨ ꯌꯥꯝ ꯃꯨꯁꯪꯂꯁꯦ ꯌꯥꯝ ꯃꯨꯕꯅꯦꯕ
ꯑꯦ ꯍꯣꯔꯦꯟ ꯌꯦꯡ ꯇꯥꯔꯦ ꯑꯗꯨ
ꯍ
ꯌꯦꯡꯉ ꯂꯣꯗ꯭ꯔꯖꯥ ꯍꯥꯏꯔꯤꯁꯤ
ꯑꯦ ꯀꯩꯒꯤꯍꯟ ꯌꯦꯡꯉꯒ ꯀꯔꯤ ꯀꯥꯟꯅꯕ ꯂꯩꯒꯦ ꯅꯪꯤ ꯀ ꯀꯥꯟꯅꯕ ꯂꯩ ꯍꯥꯏꯔꯗꯤ ꯌꯦꯡ ꯌꯥꯏ ꯑꯗꯨ ꯀꯥꯟꯅꯕ ꯂꯩꯇꯕꯗ ꯌꯦꯡꯉꯒ ꯀꯔꯤ ꯊꯔꯤ ꯀꯥꯝꯕ ꯂꯩꯒꯦ
ꯑꯦ ꯑꯗꯨ ꯌꯦꯡꯕꯗ ꯃꯥꯡꯖꯕ ꯂꯩꯇ꯭ꯔꯒꯗꯤ ꯌꯦꯡꯍꯟꯕꯁꯨ ꯌꯥꯗ꯭ꯔꯣ
ꯃꯥꯡꯕꯗꯤ ꯂꯩꯇꯦ ꯑꯗꯨ ꯅꯪ ꯀꯥꯟꯅꯕ ꯂꯩꯇ꯭ꯔꯗꯤ ꯅꯪꯒꯤ ꯃꯇꯝ ꯃꯥꯡꯗ꯭ꯔꯣ
ꯃꯊꯗ ꯃꯥꯡꯖꯔꯒꯦ
ꯅꯪꯒꯤ ꯃꯇꯝ ꯃꯥꯡꯉꯅꯤ ꯑꯩꯒꯤꯁꯨ ꯃꯥꯡꯉꯅꯤ ꯅꯪꯒꯤ ꯀꯥꯟꯅꯕ ꯂꯩꯇ꯭ꯔꯗꯤ
ꯎꯝ ꯑꯗꯨ ꯑꯗꯨꯝ ꯑꯩ ꯑꯗꯨꯝ ꯃꯥꯡꯉꯒ ꯌꯥꯅꯤ ꯍꯣꯔꯦꯟ
ꯑꯦ ꯀꯩꯅꯣꯒꯤ ꯇꯧꯕꯗ ꯗꯤꯄꯤ ꯍꯥꯞꯄꯗꯨ ꯗꯤꯄꯤ ꯍꯥꯞꯄꯗꯨꯣ ꯌꯦꯡꯉꯒ ꯑꯩ ꯑꯩꯅꯦ ꯑꯩ ꯅꯠꯇꯦ ꯈꯪꯉꯦ ꯌꯥꯏꯗꯤ ꯀꯩꯅꯣ
ꯑꯦ ꯑꯗꯨ ꯅꯪ ꯂꯥꯛꯏꯁꯦ
ꯍꯣꯏ
ꯑꯣꯗ ꯑꯩ ꯋꯥꯔꯤ ꯁꯥꯟꯅꯁꯤ ꯁꯛꯇꯤꯖ ꯅꯨꯄꯤ ꯑꯣꯂꯤꯁꯥꯒꯤ ꯑꯣꯏꯗꯦꯅꯦ ꯑꯩ
ꯋꯥꯔꯤꯁꯤꯗꯤ ꯑꯁ ꯑꯥ ꯌꯥꯎꯈ꯭ꯔꯦꯍꯦ ꯋꯥꯔꯤꯁꯤꯗꯤ ꯌꯥꯏꯍꯦ ꯋꯥ ꯉꯥꯡꯕꯁꯤꯗꯤ ꯌꯥꯝ ꯇꯦꯂꯦꯟꯇꯦꯠ ꯑꯣꯏꯕ ꯃꯥꯜꯂꯦꯀꯣ
ꯑꯦ ꯑꯦ ꯑꯩꯈꯣꯏꯒꯤ ꯃꯩꯇꯩꯔꯣꯟꯗ ꯑꯣꯏꯅ ꯍꯥꯞꯄꯨ
ꯍꯥꯛꯄ ꯍꯩꯇꯕꯒꯤꯅꯦꯍꯦ
ꯑꯗꯨꯝ ꯌꯥꯝꯅ ꯀꯩꯅꯣ ꯑꯣꯏꯕ ꯃꯥꯜꯂꯦ ꯍꯥꯏꯔꯣꯕ ꯑꯗꯨꯏꯗꯨꯒꯗꯤ ꯀꯩ ꯀꯃꯥꯏꯅꯗꯣꯏꯅꯣ ꯑꯩꯁꯨ ꯈꯪꯗ꯭ꯔꯦ
ꯑꯦ ꯑꯗꯨꯗꯣ ꯅꯪ ꯈꯪꯗꯦ ꯑꯩꯗꯤ ꯀꯃꯥꯏꯅ ꯈꯪꯗꯣꯏꯅꯣ
ꯑ
ꯅꯪ ꯄꯥꯎ ꯈꯪꯗꯕꯩꯗ ꯑꯩ ꯃꯩꯇꯩꯂꯣꯟꯗ ꯍꯥꯞꯄꯣ ꯍꯥꯏ ꯑꯩ ꯀꯔꯤ ꯀꯗꯥ ꯑ
ꯍꯥꯏꯗꯤ ꯑꯩꯅ ꯈꯂꯛꯁꯤꯅ ꯍꯥꯏꯗꯤ ꯅꯪ ꯈꯣꯟꯖꯦꯜ ꯆꯥꯎꯕꯗꯣ
ꯎꯝ
ꯑꯗ ꯍꯥꯏꯗꯤ ꯃꯤꯁꯦ ꯅꯨꯄꯥ ꯇꯧꯅꯒ ꯕꯨꯕꯨꯀ ꯇꯧꯔꯝꯃꯒꯗꯤ ꯃꯤꯒ ꯐꯨꯒꯗꯕ ꯍꯥꯏꯗꯤ ꯅꯨꯄꯤꯗꯁꯨ ꯂꯩꯗꯅ ꯑꯦ ꯑꯗꯣ ꯑꯩ ꯎꯗ꯭ꯔꯤꯕ ꯆꯦꯛ ꯇꯧꯗꯦꯕ
ꯎꯝ ꯍꯥꯏꯗꯤ ꯅꯨꯄꯥ ꯃꯥꯟꯕ ꯍꯥꯏꯗꯤ ꯀꯔꯤ ꯍꯥꯏꯒꯅꯤ ꯑꯩꯒꯤ ꯈꯣꯟꯖꯦꯜ ꯆꯥꯎꯕꯁꯤꯒ ꯃꯥ ꯎ
ꯎꯝ ꯍꯣꯏ ꯈꯣꯟꯖꯦꯜ ꯆꯥꯎꯎꯗ ꯍꯧꯗꯤ ꯍꯥꯏꯗꯤ ꯅꯨꯄꯥ ꯄꯨꯔꯥꯗꯤ ꯅꯨꯄꯤꯅꯦꯕꯨꯗꯤ ꯈꯪꯕ ꯑꯗꯨ ꯃꯤꯗꯣ ꯄꯨꯔꯥ ꯕꯨꯀ ꯂꯥꯛꯑꯒ ꯃꯤꯅ ꯍꯥꯏꯗꯤ ꯍꯣꯏ ꯃꯤꯅꯕꯨꯗꯤ ꯍꯦꯟꯖꯤꯟ ꯌꯥꯔꯣꯏꯗꯣꯏꯅꯦ ꯑꯗꯨꯕꯨ ꯃꯤꯅ ꯀꯤꯕꯗꯣ
ꯎꯝ
ꯑꯩ ꯅꯨꯄꯤꯒꯤ ꯇꯥꯏꯞꯇ ꯇꯧꯗꯕꯗ ꯑꯗꯨꯝ ꯃꯥꯜꯂꯨꯕ ꯍꯥꯏꯇꯥꯔꯦ ꯑꯗꯨꯣ ꯅꯪꯒꯤ ꯀꯩꯅꯣꯗ ꯊꯝꯃꯤꯗꯨꯗꯤ ꯑꯦ
ꯍꯤ ꯍ ꯍ ꯍ
ꯑꯩꯗꯤ ꯉꯁꯤ ꯂꯥꯏꯕꯥꯛ ꯌꯥꯝ ꯊꯤ ꯐꯩ ꯑꯩ ꯍꯣꯔꯦꯟ ꯑꯩꯒꯤ ꯀꯩꯅꯣ ꯏꯕꯗꯨꯗ ꯏꯁꯜꯍꯧꯗ ꯌꯥꯔꯥꯔꯣꯏ ꯂꯩꯁꯥꯕꯤ ꯃꯁꯛ ꯐꯖꯕ ꯑꯃꯒ ꯋꯥꯔꯤ ꯁꯥꯟꯅ ꯐꯪꯉꯦꯅ
ꯌꯥꯏꯌꯦ ꯅꯪꯖꯨ ꯑꯁ ꯍꯩꯍ ꯑꯁ ꯀꯔꯤꯅꯣ ꯅꯪ ꯆꯥꯛ ꯆꯥꯔꯔꯣꯏꯗ꯭ꯔꯣ ꯉꯁꯤ
ꯀꯩꯅꯣ ꯊꯝꯍꯟꯅꯤꯡꯉꯕꯣ
ꯅꯠꯇꯦ ꯅꯠꯇꯦ ꯌꯥꯝ ꯊꯦꯡꯉꯦ ꯍꯥꯏꯕꯩ ꯋꯥꯅꯤ ꯊꯝꯅꯤꯡꯕꯩ ꯅꯠꯇꯦꯗ
ꯎꯝ ꯁꯛ ꯐꯖꯩ ꯍꯥꯏꯔꯨꯕꯩ ꯁꯛ ꯀꯛꯂꯛ ꯑꯅꯦ ꯆꯛ ꯑꯁ ꯑꯣꯊꯣꯛ ꯊꯨꯒ꯭ꯔꯦ ꯆꯛꯀꯀꯦꯔ
ꯑꯦ ꯐꯖꯗꯦ ꯑ ꯑꯁꯦꯡꯕ ꯍꯥꯏꯕꯅꯦ ꯑꯁꯦꯡꯕ ꯍꯥꯏꯕꯅꯦ
ꯐꯖꯅꯤ ꯑꯗꯨ ꯍꯣꯔꯦꯟ ꯍꯣꯔꯦꯟ ꯍꯣꯔꯤ ꯌꯦꯡꯉ ꯈꯪꯉꯅꯤ
ꯍ ꯍ ꯅꯥꯕꯁꯤꯅ ꯑꯁ ꯑꯦꯛꯖꯥꯝ ꯊꯥꯔꯀꯥꯟꯖꯤꯗ ꯅꯥꯕꯩ ꯋꯥꯅꯤꯅꯦ ꯀꯔꯤ ꯀꯩꯒꯤꯅ ꯍꯥꯏꯗꯤ ꯌꯥꯝ ꯀꯟꯅ ꯅꯥꯕꯕꯨꯗꯤ ꯅꯠꯇꯕ ꯑꯦꯛꯖꯥꯝ ꯊꯥꯕ ꯍꯧꯔꯦ ꯌꯥꯔꯒ ꯍꯦꯛ ꯍꯧꯔꯦ ꯍꯥꯏꯒ ꯐꯤꯚꯔꯗꯣ ꯑꯗꯨꯝ ꯍꯧꯔꯅꯤ
ꯎꯝ ꯑꯧꯗꯤ ꯑꯦꯛ ꯄꯩꯈꯥꯒꯤ ꯂꯥꯏꯅꯥꯅꯤꯅꯦ ꯑꯗꯨꯗꯦ
ꯑ ꯑꯣꯏꯔꯝꯃꯅꯤ
ꯎꯝ ꯃꯤ ꯂꯩꯕꯅꯦ ꯑꯗꯨꯃꯥꯏꯅ ꯇꯧꯔꯀꯥꯟꯗ ꯅꯥꯒꯟꯕꯗꯨꯝ ꯍꯥꯏꯗꯤ
ꯇꯦꯟꯁꯟ ꯂꯩꯕꯁꯨ ꯅꯠꯇꯦ ꯍꯥꯏꯕꯅꯤꯗ
ꯍꯥ
ꯇꯦꯟꯁꯟ ꯂꯩꯕꯁꯨ ꯅꯠꯇꯦ ꯍꯥꯏꯕꯅꯤꯗ
ꯑꯦ ꯑꯗꯨꯝ ꯁꯛ ꯐꯖꯕ ꯀꯥꯡꯒꯨꯗꯤ ꯑꯗꯨꯝ ꯅꯥꯕꯅꯦ ꯑꯗꯨꯃꯥꯏꯟ
ꯍꯦꯍꯦ ꯍꯦꯍꯦ
ꯁꯛ ꯐꯖꯕ ꯂꯥꯏꯔꯤꯛ ꯍꯩꯕ ꯀꯥꯡꯕꯨꯗꯤ ꯑꯗꯨꯝ
ꯇꯣꯛꯑꯁꯦ ꯑꯇꯣꯞꯄ ꯋꯥꯔꯤ ꯁꯥꯥꯟꯅꯁꯦ
ꯑ ꯑꯗꯨꯝ ꯑꯗꯨꯝ ꯈꯨꯝꯃꯣ ꯃꯇꯝ ꯆꯠ ꯆꯠ ꯂꯣꯏꯅꯕꯅꯤ ꯑꯦ ꯌꯥꯝ ꯍꯦꯟꯅ ꯍꯦꯟꯅ ꯈꯟꯖꯤꯜꯂꯨꯅꯨ ꯑꯗꯨꯝ ꯇꯥꯗꯪ ꯇꯥꯑꯣ ꯑꯗꯨꯝ ꯈꯨꯝꯃꯣ ꯑꯗꯨꯒ
ꯍ
ꯌꯥꯗ꯭ꯔꯣ ꯍꯥꯏꯖꯦ
ꯎꯝ ꯌꯥꯏ ꯌꯥꯏ ꯌꯥꯅꯦ ꯌꯥꯗꯦ ꯍꯦꯛ ꯌꯥꯏ
ꯎꯝ ꯑꯗꯨ ꯅꯪꯗꯤ ꯂꯣꯟ ꯈꯣꯏꯗꯦꯕꯣ
ꯈꯪꯗꯦꯅꯦ
ꯌꯥꯝ ꯀꯥ ꯍꯦꯟꯅ ꯈꯣꯏꯕ ꯑꯣꯏꯗꯦꯕ ꯑꯗꯨꯝ ꯈꯣꯏꯕꯖꯨ ꯑꯗꯨꯝ ꯈꯣꯏꯕꯖꯨ ꯑꯗꯨꯝ ꯌꯥꯎꯋꯦꯕꯀꯣ ꯍꯥꯏꯗꯤ ꯑꯗꯨꯝ ꯑꯇꯣꯞꯄ ꯖꯥꯇꯤꯒꯤ ꯑꯗꯨꯝ ꯃꯤꯒ ꯋꯥꯔꯤ ꯁꯥꯟꯅꯕ ꯀꯥꯟꯗ ꯑꯗꯣ ꯅꯪꯗꯤ ꯀꯩꯁꯨ ꯌꯥꯝ ꯀꯦꯟꯅ ꯈꯣꯏꯕ ꯑꯣꯏꯗꯦ
ꯃꯩꯇꯩꯂꯣꯟ ꯍꯥꯏꯖꯤ ꯀꯩꯁꯤ ꯃꯩꯇꯩꯂꯣꯟꯁꯤꯗꯤ ꯀꯩ ꯍꯥꯏꯅꯤ ꯑ ꯑꯗꯨꯝ ꯉꯥꯡ ꯍꯥꯏꯅꯕ ꯍꯥꯏꯇꯥꯔꯦ ꯉꯥꯡꯕꯗ
ꯎꯝ
ꯑꯗꯨ ꯑꯣꯏꯕꯩꯅꯤꯗ
ꯃꯥꯅꯦ ꯃꯥꯅꯦ ꯃꯁꯛꯁꯨ ꯐꯖꯩ ꯂꯥꯏꯔꯤꯛꯁꯨ ꯍꯩ
ꯑꯦ ꯂꯩꯔꯤꯛꯁꯨ ꯍꯥꯏꯌꯦ ꯄꯖꯔ ꯌꯥꯝꯅ ꯑꯦꯛꯇꯤꯡꯒ ꯈꯪꯕꯩ ꯋꯥꯅꯤꯅꯦ
ꯑꯦ ꯑꯩ ꯈꯪꯉꯤ ꯀꯩꯅꯣ
ꯑꯦ ꯂꯥꯏꯔꯤꯛꯄꯨꯗꯤ ꯍꯩꯇꯦ ꯃꯤ ꯃꯈꯥꯗ ꯂꯩꯔꯒ ꯇꯝꯕꯅꯤ ꯀꯩꯅꯣ
ꯑꯦ ꯅꯪ ꯀꯥꯎꯔꯕ ꯍꯥꯏꯖꯦ ꯅꯊꯧꯗꯣ ꯀꯥꯎꯔꯗꯤ ꯏ ꯃꯃꯥꯡ ꯆꯩꯗ ꯊꯦꯡꯅꯩꯗꯨꯕꯨ ꯅꯣꯏꯗꯒ ꯂꯥꯛꯑ ꯆꯥꯛ ꯆꯥꯏꯗꯨꯗꯤ
ꯑꯦ ꯑꯦ
ꯑꯩ ꯑꯩ ꯂꯣꯏ ꯈꯪꯖꯥꯅꯦ ꯑꯩꯖꯦ ꯃꯌꯥꯝꯖꯦ ꯈꯔ ꯇꯣꯞ ꯇꯣꯞꯇꯦꯕ ꯍꯧꯖꯤꯛ ꯅꯪ ꯀꯔꯤ ꯀꯩ ꯐꯨꯔꯤꯠ ꯃꯆꯨ ꯂꯤꯠꯂꯤ ꯍꯥꯏꯔꯣꯔꯥ
ꯍꯥꯥ
ꯅꯪ ꯀꯔꯤ ꯐꯨꯔꯤꯠ ꯃꯆꯨ ꯂꯤꯜꯂꯤ ꯍꯥꯏꯔꯧꯔ
ꯑꯣ ꯍꯣꯏ ꯍꯥꯏꯌꯣꯅꯦ ꯍꯥꯏꯌꯣꯅꯦ
ꯆꯨꯝꯃꯗꯤ ꯀꯩꯗꯧ ꯌꯥꯕꯥ ꯑꯩꯅꯖꯤꯟ
ꯆꯨꯝꯃꯗꯤ
ꯆꯨꯝꯃꯗꯤ ꯀꯩ ꯄꯤꯖꯒꯦ ꯍꯥꯏꯅꯣꯕ
ꯄꯤꯅꯤꯡꯉꯥꯏ ꯂꯩꯇꯦ ꯆꯨꯝꯃꯗꯤ ꯆꯨꯝꯕ ꯀꯥꯟꯗ ꯇꯥꯟꯅꯁꯦ
ꯎꯝ ꯑꯣꯀꯦ ꯅꯪ ꯍꯧꯖꯤꯛ ꯂꯤꯠꯂꯤꯖꯦꯀꯣ
ꯎꯝ
ꯑ ꯑꯉꯧꯕ
ꯂꯩ ꯂꯥꯜꯂꯦ ꯗꯥꯛ ꯕ꯭ꯂꯨ
ꯑꯦ ꯑꯣ ꯀꯥꯎꯏꯅꯦ ꯁꯤꯗ ꯊꯣꯛ ꯂꯩꯔꯦꯅꯦ ꯑꯩꯒꯤ ꯀꯩꯅꯣꯗ
ꯂꯥꯜꯂꯦ ꯀꯔꯤ ꯇꯧꯖꯦ ꯍꯥꯏꯅꯣ
ꯑ ꯈꯪꯗꯦ
ꯅꯪ ꯅꯪ ꯕꯣꯜ ꯌꯦꯡꯕ꯭ꯔꯣ
ꯑꯩ ꯑꯗꯨꯨꯝ ꯕꯣꯜ ꯃꯔꯛ ꯃꯔꯛꯇ ꯌꯦꯡꯉꯦ ꯑꯁ ꯍꯨꯏꯖꯤꯗꯤ
ꯃꯔꯛ ꯃꯔꯛꯇ ꯄꯥꯝꯃꯨꯗ꯭ꯔꯣ
ꯑꯗꯨꯝ ꯌꯦꯡꯗꯦꯕ
ꯑ
ꯑꯁ ꯑꯩ ꯍꯨꯏꯁꯤꯗꯤ ꯀꯥ ꯍꯥꯥ
ꯋꯥ꯭ꯔꯜ ꯀꯞꯁꯤ ꯌꯦꯡꯗ꯭ꯔꯥꯕ
ꯑꯗꯨꯗꯤ ꯑꯗꯨꯗꯤ ꯌꯦꯡꯉꯦ ꯑꯗꯣ ꯑꯗꯨꯝꯗꯤ ꯌꯦꯡꯗꯦꯕ ꯅꯨꯡꯗꯥꯡ ꯊꯦꯡꯕꯗꯨꯗꯤ ꯑꯗꯨꯒ ꯑꯩꯒꯤ ꯇꯤꯝ ꯂꯩꯔꯒꯗꯤ ꯌꯦꯡꯉꯦ ꯍꯣꯔꯦꯟ ꯂꯩꯌꯦ ꯑꯉꯥꯡꯕ ꯂꯤꯠꯄꯗꯣ
ꯏꯁ ꯏꯁ ꯄꯣꯇꯨꯒꯜ
ꯑꯥꯎ ꯅꯪꯗꯤ
ꯑꯥꯔꯖꯦꯟꯇꯤꯅꯥ ꯌꯦꯡꯁꯦ ꯄꯣꯔꯇꯨꯒꯜ ꯑꯩꯗꯤ ꯑꯥꯔꯖꯦꯟꯇꯤꯅꯥꯅꯦ ꯍꯥꯏꯕ
ꯑꯣ ꯑꯩꯁ ꯑꯗꯨꯗꯤ ꯏꯕꯥꯅꯤ ꯀꯩꯅꯣ ꯇꯥꯔꯦ ꯑꯦ ꯑꯗꯨꯕꯨ ꯑꯩꯗꯤ
ꯇꯥꯒ꯭ꯔꯦ ꯑꯗꯨ ꯑꯩꯁꯦ ꯁꯤꯁꯦ ꯇꯣꯞ ꯐꯣꯔꯇꯤꯗ ꯑꯔꯖꯦꯟꯇꯤꯅꯥ ꯑꯦ ꯀꯩꯅꯣꯒꯤ ꯄꯣꯔꯇꯨꯒꯜ ꯇꯧꯗꯣꯏꯅꯤ ꯑꯗꯨꯒ ꯄꯨꯡ ꯃꯥꯄꯜ ꯃꯥꯏ ꯇꯥꯕꯗ ꯑꯍꯤꯡꯗꯀꯣ ꯑꯦ ꯀꯩꯅꯣ ꯑꯦ ꯑꯗꯨꯗ ꯑꯥꯔꯖꯦꯟꯇꯤꯅꯥꯃꯨꯛ ꯇꯧꯗꯣꯏꯅꯦ ꯑꯗꯨ ꯄꯣꯔꯇꯨꯒꯥꯜꯅ ꯍꯥꯟꯕꯅꯤꯅ ꯌꯦꯡꯕ ꯇꯥꯔꯦ
ꯎꯝ ꯌꯦꯡꯉꯣ ꯌꯦꯡꯉꯣ ꯑꯦ ꯑꯗꯨꯕꯨ ꯑꯩꯗꯤ ꯍꯣꯏ ꯃꯤꯗꯤ ꯑꯗꯨꯝ ꯍꯧꯖꯤꯛꯀꯤ ꯅꯪꯅ ꯍꯥꯏꯕ ꯅꯪꯅ ꯄꯥꯝꯕꯗꯨꯒ ꯑꯩꯈꯣꯏꯅ ꯄꯥꯝꯕꯗꯨꯒꯗꯤ ꯑꯗꯨꯝ ꯄꯨꯔꯥ ꯈꯠꯅꯕꯩ ꯇꯥꯏꯞꯇ ꯂꯩꯕꯅꯦꯕ ꯑꯗꯨ ꯑꯩꯗꯤ ꯑꯗꯨꯕꯨꯗꯤ ꯅꯠꯇꯦ
ꯅ ꯈꯠꯅꯗꯦ ꯀꯩꯅꯣ ꯃꯥ ꯃꯥꯥꯏ ꯄꯥꯝꯕꯗꯨ ꯀꯔꯤ ꯈꯠꯅꯅꯤꯡꯉꯥꯏ ꯂꯩꯒꯦꯗꯣ ꯅꯪꯗꯣꯁꯤ ꯐꯩꯌꯦ ꯃꯦꯆꯁꯨ ꯐꯩꯌꯦ ꯃꯣꯏ ꯐꯥꯕꯒꯤꯅꯦ ꯃꯣꯏ ꯐꯦꯃꯣꯁ ꯑꯣꯏꯁꯦ ꯎꯝ ꯄꯤ ꯈꯠꯅꯅꯤꯡꯉꯥꯏ ꯂꯩꯒꯦ ꯃꯣꯏ ꯐꯥꯕꯗꯨ ꯑꯩꯈꯣꯏ ꯈꯠꯅꯔꯒ ꯀꯔꯤ ꯀꯥꯟꯕ ꯂꯩꯒꯦ ꯍꯥꯏ ꯍꯥꯏ
ꯑ ꯑꯁ ꯑꯩ ꯍꯨꯖꯤꯁꯦ ꯀꯞꯅꯤꯡꯉꯦ ꯑꯩ
ꯀꯞꯄꯣ ꯀꯩꯗꯧꯔꯒꯦ
ꯀꯃꯥꯏ ꯀꯞ ꯇꯣꯢꯅꯣ꯫
ꯑꯣ ꯑ ꯅꯠꯇꯦ ꯑꯩꯈꯣꯏ ꯃꯤꯁꯤꯗꯤ ꯌꯥꯝꯗꯤ ꯅꯣꯛꯅꯤꯡꯉꯦ ꯍꯥꯏꯕ ꯃꯣꯏꯅ ꯈꯜꯂꯣꯅꯦ ꯅꯪꯁꯨ꯫ ꯑꯩꯈꯣꯏꯅ ꯑ ꯍ ꯉꯁꯤꯗ ꯃꯣꯏ ꯃꯣꯏ ꯃꯣꯏꯅ ꯑꯩꯈꯣꯏ ꯍꯤꯡꯉꯦ ꯐꯥꯎꯕ ꯈꯪꯗꯕꯗꯨꯗ ꯃꯣꯏꯕꯨ
ꯃꯥꯅꯦ ꯃꯥꯅꯦ꯫
ꯑꯩꯈꯣꯏ ꯍꯤꯡꯉꯤꯁꯤ ꯑꯩꯁꯨ ꯈꯪꯗꯕꯗ꯫ ꯃꯣꯏ ꯑꯥꯔꯖꯦꯟꯇꯤꯅꯥꯅ ꯐꯩ ꯃꯦꯁꯤꯅ ꯐꯩ ꯅꯣꯗꯣꯅ ꯐꯩ ꯍꯥꯏꯗꯤ꯫ ꯀꯔꯤ ꯀꯥꯟꯅꯕ ꯂꯩꯒꯦ ꯍꯥꯏꯕꯅꯤꯗ꯫
ꯃꯥꯅꯦ ꯃꯥꯅꯦ ꯑꯗꯨ ꯃꯣꯏꯅ ꯊꯥꯗꯔꯤ ꯗꯨꯃꯥꯏꯅ ꯑ ꯑꯩꯈꯣꯏꯒꯤ ꯁ꯭ꯋꯥꯏꯗ ꯂꯩꯔꯤꯕ ꯃꯤꯗ ꯑꯣꯏꯔꯣ ꯑꯩꯒꯤ ꯏꯃꯨꯡ ꯃꯅꯨꯡꯒꯤ ꯑꯣꯏꯔꯣ꯫ ꯀꯩꯔꯣꯏ ꯂꯩꯀꯥꯏꯒꯤꯔꯣꯏ ꯑꯗꯨꯗ ꯑꯣꯏꯅ ꯁꯞꯄꯣꯔꯠꯇꯣ ꯇꯧꯔꯗꯤ ꯀꯌꯥꯝ ꯐ ꯐꯒꯅꯤ ꯍꯥꯏꯗꯤ ꯑꯗꯨꯃꯥꯏꯅ